ꯍꯜꯂꯣ ꯇꯥꯕ꯭ꯔꯥ
ꯇꯥ
ꯇꯌꯦ ꯅꯪ ꯅꯪ ꯑ ꯅꯪ ꯅ ꯋꯥꯔꯤ ꯁꯥꯅꯤꯡꯉꯥꯏꯁꯦ ꯋꯥꯏꯍꯦ ꯐꯪꯕ ꯅꯪ ꯑꯩꯕꯨ ꯑꯩꯉꯣꯟꯗ ꯀꯣ ꯇꯧꯔꯛꯅꯤꯡꯗꯦ ꯍꯥꯏꯕꯗꯣ ꯅꯍꯥꯟ
ꯍꯛꯆꯥꯛꯗꯤ ꯄꯤꯕ ꯂꯣꯏꯔꯛꯑꯣ
ꯍꯥꯥ
ꯂꯥꯎꯇꯥꯛ ꯄꯤꯕ ꯂꯣꯏꯔꯕꯣ
ꯍꯛꯆꯥꯡ ꯄꯤꯕ ꯂꯣꯏꯔꯦ ꯍꯣꯏ ꯅꯪꯗꯤ ꯀꯩꯗꯧꯔꯤꯅꯣ
ꯐꯃ ꯂꯩꯦ
ꯅꯨꯡꯉꯥꯏꯕ꯭ꯔꯣ ꯏꯊꯟꯇ ꯐꯝꯕ ꯑꯗꯨꯗ
ꯑ ꯌꯥꯝ ꯅꯨꯡꯉꯥꯏ
ꯑꯁ ꯀꯔꯤꯔ ꯑꯩꯕꯨ ꯅꯤꯡꯁꯤꯡꯕꯒꯤ ꯑꯣꯏꯔꯝꯒꯅꯤꯍꯩ
ꯅꯤꯡꯁꯤꯡꯗꯦꯗ
ꯌꯥꯔꯦ ꯅꯪꯁꯦ ꯑꯩ ꯁꯥꯎꯔꯛꯀꯅꯤꯀꯣ
ꯀꯔꯤꯒꯤ
ꯅꯪ ꯑꯩꯕꯨ ꯅꯤꯡꯁꯤꯡꯗꯦ ꯍꯥꯏꯕꯗꯣ ꯃꯤꯁ ꯇꯧꯗꯦ ꯍꯥꯏꯕꯗꯣ
ꯃꯤꯁ ꯃꯤꯁꯄꯨꯗꯤ ꯇꯧꯋꯦꯗ ꯅꯨꯡꯁꯤꯕꯨꯗꯤ ꯅꯨꯡꯁꯤꯌꯦ
ꯑꯁ ꯌꯥꯔꯦ ꯌꯥꯔꯦ ꯀꯩ ꯏꯟꯁꯥꯡ ꯆꯥꯔꯒꯦ
ꯍꯥꯎꯇꯄꯩ ꯀꯥꯥꯎꯥꯒꯔ꯭ꯦ ꯅꯤ
ꯀꯩꯌꯥꯝ ꯍꯥꯎꯗꯕꯅꯣ ꯅꯪꯅ ꯅꯪꯒꯤꯅꯣ
ꯎ ꯐ
ꯀꯅꯥꯒ ꯂꯩꯕ꯭ꯔꯥ ꯅꯊꯟꯇ ꯂꯩꯕ꯭ꯔꯥ
ꯑꯥꯎ ꯑꯩꯒ ꯁꯟ ꯑꯅꯤ ꯑꯍꯨꯝ ꯂꯩꯌꯦ ꯅꯪ ꯅꯦꯠꯅꯋ ꯅꯨꯡꯉꯥꯏꯇꯕ꯭ꯔꯣ ꯑꯥ ꯇꯥꯕꯔꯣ꯫ ꯇꯕ꯭ꯔꯣ ꯅꯪ ꯅꯦꯠꯑꯣꯛ ꯅꯨꯡꯉꯥꯏꯇꯕ ꯃꯥꯜꯂꯦꯗ ꯍꯜꯂꯣ